ꯑꯣ ꯅꯨꯡꯉꯥꯏꯔꯤꯕ ꯍꯧꯖꯤꯛꯀꯥꯟꯗꯤ ꯀꯃꯥꯏꯅ ꯇꯧꯔꯤꯒꯦ ꯁꯥꯁꯨ ꯁꯥꯒꯠꯂꯛꯄꯅꯦ ꯀꯔꯝ ꯀꯔꯝ ꯂꯩꯔꯤꯒꯦ
ꯁꯥꯒꯠꯂꯛꯄꯁꯤꯗ ꯕꯥꯢ ꯆꯥꯕ ꯊꯛꯄꯁꯤ ꯁꯥꯔꯒꯅ ꯑꯆꯝꯕ ꯈꯔ ꯆꯥ ꯑꯗꯨ ꯅꯣꯡ ꯈꯔ ꯃꯪꯉꯒꯅ ꯑꯗꯨꯝ ꯁꯥ ꯉꯥ ꯈꯔ ꯆꯥ ꯑꯗꯨꯝ ꯅꯦꯆꯔꯒ ꯂꯣꯏꯅꯅ ꯑꯗꯨꯝ ꯆꯠꯂꯤ ꯍꯥꯏꯇꯥꯔꯦ ꯅꯦꯆꯔ ꯅꯦꯆꯔ ꯅꯦꯆꯔꯁꯤ ꯌꯥꯝ ꯅꯨꯡꯁꯤ ꯁꯤꯖꯕ ꯍꯥꯏꯇꯥꯔꯦ ꯑꯁ ꯆꯥꯕꯁꯦ ꯑꯗꯨꯝ ꯄꯪꯆꯥ ꯃꯆꯥꯗꯦꯗ ꯑꯗꯨꯝ ꯆꯥꯗ꯭ꯔꯗꯤ ꯑꯗꯨꯝ ꯁꯤꯕꯅꯤꯅ ꯑꯗꯨꯝ ꯈꯔ ꯆꯥꯔꯤꯌꯦ ꯑꯗꯨꯝ ꯍꯥꯟꯅꯒꯤ ꯇꯥꯢꯞꯇ ꯀꯥ ꯍꯦꯅꯗꯤ ꯆꯥꯗ꯭ꯔꯦ ꯑꯗꯨꯝ ꯈꯔ ꯀꯛꯊꯠꯂꯦ ꯀꯟ ꯅꯣꯏꯔꯣꯝ ꯀꯃꯥꯏꯅ ꯇꯧꯔꯤꯒꯦ
ꯑꯁ ꯑꯗꯨꯝ ꯄꯥꯡꯂꯩ ꯃꯔꯩꯒ ꯍꯥꯏꯇꯥꯔꯦ ꯋꯥꯏ ꯍꯥꯏꯕꯗꯤ ꯌꯥꯗꯕꯅꯤꯅ ꯅꯨꯡꯉꯥꯏꯔꯦ ꯍꯥꯏꯇꯥꯔꯦ
ꯂꯧꯁꯤꯡ ꯅꯣꯡ ꯈꯔ ꯈꯔ ꯇꯥꯅꯔꯛꯅꯤꯅ ꯂꯧꯁꯤꯡꯒꯤ
ꯂꯧꯁꯤꯡꯒꯤ ꯍꯥꯏꯔꯒꯗꯤꯅꯦ ꯑꯩꯈꯣꯏ ꯁꯣꯝꯗ ꯍꯧꯖꯤꯛ ꯇꯧꯅꯔꯤꯁꯦ ꯃꯣꯏ ꯑꯦꯒ꯭ꯔꯤꯀꯜꯆꯔꯒꯤ ꯀꯩꯅꯣ ꯇꯧꯔꯤꯁꯦ ꯍꯧꯖꯤꯛꯁꯦ ꯕꯣꯠ ꯃꯌꯥꯒ ꯑꯣꯏꯕꯅꯦꯀꯣ ꯑꯗꯨ ꯂꯧꯁꯤꯡꯕꯨꯗꯤ ꯇꯧꯅꯩ ꯕꯣꯠꯀꯤꯁꯨ ꯌꯥꯝ ꯆꯦꯟꯅꯔꯒ ꯈꯣꯠꯂꯒ ꯀꯩꯅꯣ ꯇꯧꯋꯦ ꯑꯩꯈꯣꯏꯗꯤꯁꯦ ꯁꯦꯡꯅꯥ ꯍꯥꯢꯔꯒ ꯏꯟꯁꯥꯡ ꯅꯥꯄꯤ ꯊꯥꯔꯒ ꯂꯩꯕꯅꯤꯅꯀꯣ ꯑꯗꯨꯒꯤ ꯑꯃꯨꯛ ꯃꯥꯔꯀꯦꯠꯇ ꯑꯃꯨꯛ ꯄꯨꯔꯛꯒ ꯑꯃꯨꯛ ꯌꯣꯟꯕ ꯂꯥꯛꯀꯗꯣꯏꯅꯦ ꯑꯗꯨꯅ ꯋꯥꯏꯑ ꯋꯥꯏꯑꯦꯅꯦ ꯑꯗꯨꯃꯥꯢꯅ ꯃꯤꯅꯗꯤ ꯋꯥꯒꯤꯈꯤꯕꯗꯨ ꯈꯪꯉꯣꯏꯗ ꯏꯁꯥꯟꯅꯕꯤ ꯊꯥꯕ ꯍꯥꯏꯁꯤ ꯋꯥꯈꯤꯕ ꯃꯇꯝꯗꯨꯗꯤ ꯈꯪꯉꯣꯏꯗꯣꯏꯕ ꯑꯗꯨꯒ ꯍꯌꯦꯡ ꯄꯨꯊꯣꯔꯛ ꯀꯥꯜꯂꯒꯗꯤ ꯑꯦ ꯅꯣꯏꯒꯤꯁꯤꯅ ꯇꯥꯡꯉꯤ ꯈꯣꯠꯂꯤ ꯀꯥꯏꯅ ꯌꯥꯝ ꯕꯔꯒꯦꯅꯤꯡ ꯇꯧꯅꯕꯗꯣ
ꯎꯝ ꯑꯗꯣ ꯀꯩꯅꯣ ꯂꯧꯁꯤꯡꯗꯤ ꯎꯗꯕ꯭ꯔꯣ ꯅꯣꯏ ꯏꯟꯁꯥꯡ ꯃꯅꯥ ꯃꯁꯤꯡꯈꯛ
ꯑꯥ ꯃꯅꯥ ꯃꯁꯤꯡ ꯂꯧꯁꯤꯡꯁꯨ ꯎꯌꯦ ꯀꯩꯅꯣ ꯂꯝ ꯆꯥꯎꯅ ꯂꯩꯕꯅꯤꯅ ꯂꯧꯁꯤꯡ ꯃꯅꯥ ꯃꯁꯤꯡ ꯑꯗꯨꯝ ꯃꯇꯝꯒꯤ ꯆꯥꯛ ꯆꯨꯅꯕ ꯏꯟꯁꯥꯡ ꯅꯥꯄꯤꯅ ꯃꯅꯥ ꯃꯁꯤꯡ ꯊꯥ ꯈꯣꯠ ꯇꯧꯔꯒ ꯍꯣꯏ ꯑꯗꯨꯝ ꯂꯩꯌꯦ ꯅꯣꯏꯔꯣꯝꯗꯗꯤ ꯀꯩꯅꯣ ꯌꯦꯟꯁꯥꯡꯅꯕꯤ ꯌꯥꯝ ꯊꯥꯍꯧꯕꯅꯦ ꯑꯗꯨ ꯀꯩꯅꯣ ꯀꯃꯥꯏꯟ ꯇꯧꯔꯤꯒꯦ ꯄꯣꯁꯦꯁ
ꯏꯟꯁꯥꯡ ꯃꯅꯥ ꯃꯁꯤꯡꯁꯦ ꯑꯩꯈꯣꯏꯔꯝꯕꯤꯁꯦ ꯑꯩꯈꯣꯏꯅ ꯑꯃꯨꯛ ꯀꯩꯅꯣ ꯂꯣꯛꯇꯥꯛ ꯃꯄꯥꯟ ꯑꯣꯏꯕꯅꯤꯅ ꯑꯗꯨꯝ ꯊꯥꯕꯨꯗꯤ ꯊꯥꯏꯌꯦ ꯃꯇꯝꯒ ꯃꯇꯝꯒ ꯆꯥꯟꯅ ꯆꯥꯅꯕꯀꯣ ꯄꯨꯡ ꯌꯦꯟ
ꯎꯝ ꯅꯣꯡꯃ ꯄꯨꯟꯖꯩ ꯅꯪ ꯊꯕꯛ ꯍꯥꯡꯕ ꯃꯇꯝ ꯑꯩꯈꯣꯏꯁꯨ ꯍꯥꯡꯄ ꯃꯇꯝꯗ ꯃꯌꯥꯝ ꯄꯨꯟꯅ ꯄꯨꯜꯂꯒ ꯑꯋꯥ ꯅꯨꯡꯉꯥꯏ ꯁꯨꯝ ꯆꯥꯛ ꯆꯔꯥ ꯑꯃ ꯆꯥꯃꯤꯟꯅꯔꯦꯗꯅ ꯑꯩꯈꯣꯏ ꯃꯌꯥꯝ ꯄꯨꯟꯅ
ꯎꯝ
ꯀꯃꯥꯏꯅ ꯇꯧꯁꯦ ꯍꯣꯏ ꯑꯩꯁꯨ ꯁꯪꯉꯀꯥꯟꯂ ꯀꯣꯏꯊꯣꯔꯛꯀꯦ ꯁꯣꯝꯗ ꯊꯕꯛꯁꯤꯅ ꯅꯥꯗꯅ ꯇꯧꯔꯤꯅꯦ
ꯃꯥꯅꯦ ꯅꯣꯏ ꯍꯧꯖꯤꯛ ꯂꯧ ꯄꯥꯈꯠꯂꯛꯄ ꯃꯇꯝ ꯂꯧ ꯃꯇꯝ ꯑꯗꯨꯗꯒꯤ ꯑꯁ ꯂꯧ ꯍꯥꯏꯔ ꯅꯣꯏ ꯏꯊꯩ ꯏꯊꯩ ꯂꯧꯈꯣꯡ ꯍꯥꯏꯕꯗꯤ ꯇꯨꯔꯦꯟꯒꯨꯝꯕ ꯃꯌꯥ ꯅꯛꯄ꯭ꯔꯣ
ꯑꯁ ꯑꯩꯈꯣꯏꯒꯤꯗꯤ ꯑꯗꯨꯒꯤ ꯏꯁꯤꯡꯒꯤ ꯍꯥꯏꯔꯒꯗꯤ ꯌꯥꯝ ꯊꯤꯅ ꯅꯨꯡꯉꯥꯏꯔꯦ ꯍꯥꯏꯇꯥꯔꯦ ꯏꯁꯤꯡꯁꯤ ꯑꯗꯨꯝ ꯇꯨꯔꯦꯟ ꯃꯌꯥ ꯅꯛꯂꯦ ꯑꯗꯨꯝ ꯑꯩꯈꯣꯏꯅ ꯆꯤꯡꯅꯤꯡꯕ ꯃꯇꯝꯗ ꯑꯗꯨꯝ ꯆꯤꯡꯉꯒ ꯃꯅꯥ ꯃꯁꯤꯡꯒꯤꯗꯤ ꯊꯥꯕꯒꯤꯗꯤ ꯌꯥꯝ ꯅꯨꯡꯉꯥꯏꯔꯦ ꯑꯗꯨꯒ ꯍꯌꯦꯡ ꯑꯈꯣꯏꯅ ꯊꯥꯔꯒ ꯄꯨꯊꯣꯔꯛꯄ ꯄꯣꯠꯁꯦ ꯃꯥꯔꯀꯦꯠꯇ ꯌꯥꯝꯅ ꯐꯖꯅ ꯀꯩꯅꯣ ꯑꯦ ꯃꯅꯤꯄꯨꯔ ꯍꯥꯏꯔꯗꯅ ꯃꯤ ꯑꯃꯅ ꯇꯧꯕ ꯀꯔꯕꯥꯔ ꯑꯃ ꯕꯤꯖꯤꯅꯦꯁ ꯑꯃ ꯇꯧꯕꯔ ꯃꯇꯝꯗ ꯑꯃꯗꯁꯨ ꯃꯇꯧ ꯇꯝꯃꯛꯄꯅꯤꯅ
ꯑꯩꯒꯤꯁꯤꯗꯕꯨ ꯆꯠꯅꯕꯅꯦ ꯍꯥꯏꯗꯅ ꯄꯣꯠꯁꯦ ꯑꯃꯅꯃꯨꯛ ꯍꯣꯡꯅ ꯑꯃꯨꯛ ꯊꯥꯗꯣꯔꯛꯀꯅꯤ ꯑꯃꯅ ꯑꯃꯨꯛ ꯇꯥꯅ ꯑꯃꯨꯛ ꯊꯥꯗꯣꯔꯛꯀꯅꯤ ꯑꯗꯨꯅ ꯌꯣꯟꯕꯒꯤꯗꯨꯗꯤ ꯈꯔ ꯋꯥꯏꯑꯦ ꯊꯥꯕ ꯃꯅꯥ ꯃꯁꯤꯡ ꯁꯦꯅꯕꯒꯤ ꯈꯣꯠꯄꯒꯤ ꯀꯩꯅꯣ ꯇꯧꯋꯦ ꯑꯗꯨꯝ ꯀꯔꯤ ꯍꯥꯏꯅꯤ ꯁꯦꯟ ꯊꯨꯝꯒꯤ ꯃꯇꯥꯡ ꯍꯥꯏꯔꯒꯁꯨ ꯑꯗꯨꯝ ꯌꯥꯝꯅꯃꯛ ꯀꯩꯅꯣ ꯐꯪꯗ꯭ꯔꯒꯁꯨ ꯑꯗꯨꯝ ꯑꯩꯈꯣꯏꯒꯤ ꯍꯤꯡꯕꯒꯤ ꯀꯩꯅꯣꯗꯣ ꯑꯗꯨꯒꯤ ꯈꯔꯗꯤ ꯑꯗꯨꯝ ꯐꯪꯉꯦ ꯍꯥꯏꯇꯥꯔꯦ ꯁꯨꯔꯕꯅꯦꯅ ꯈꯔꯗꯤ ꯐꯪꯉꯦ ꯑꯗꯣ ꯑꯩꯈꯣꯏꯒꯤ ꯒꯣꯔꯃꯦꯟꯒꯤ ꯀꯩꯅꯣꯖ‌ꯦ ꯈꯤꯇꯪ ꯀꯩꯅꯣ ꯇꯧꯕꯤꯔꯗꯤ ꯐꯗꯧꯅꯦ ꯑꯩꯈ‌ꯣꯏꯔꯣꯝꯕꯒꯤ ꯀꯩꯅꯣ ꯇꯧꯕ ꯈꯣꯠꯄ ꯃꯥꯔꯀꯦꯠꯁꯨꯨ ꯂꯩꯇꯕꯅꯤꯅꯀꯣ ꯐꯖꯅ ꯑꯩꯈꯣꯏꯒꯤ ꯕꯤꯛ ꯃꯥꯔꯀꯦꯠ ꯂꯩꯇꯕꯅꯤꯅ ꯌꯣꯟ ꯈ‌ꯣꯠ ꯋꯥꯏ ꯑꯁꯨꯝ ꯍꯥꯏꯒꯠꯂ ꯌꯣꯜꯂꯛꯀꯅꯤ ꯑꯗꯨ ꯑꯌꯨꯛꯇꯒꯤ ꯉꯟ ꯂꯥꯛꯑꯅꯤ ꯑꯗꯨꯒ ꯑꯃꯨꯛ ꯅꯨꯃꯤꯗꯥꯡ ꯃꯨꯛ ꯍꯜꯂꯛꯑꯅꯤ ꯑꯗꯨꯒꯤ ꯑꯋꯥꯕ ꯈꯔ ꯑꯗꯨꯃꯥꯏꯅ ꯂꯩꯌꯦ
ꯎꯝ
ꯑꯗꯨꯗꯕꯨꯛꯇ ꯏꯟꯖꯥꯡ ꯃꯅꯥ ꯃꯁꯤꯡ
ꯉꯥꯒꯤ ꯐꯥꯔꯝ ꯑꯣꯏꯅ ꯑꯣꯟꯊꯣꯛꯑꯖ‌ꯦꯔꯥꯅ ꯁꯣꯝꯗꯁꯨ ꯈꯔ ꯈꯜꯂꯤꯌ‌ꯦ ꯑ ꯉꯥꯖꯤ ꯌꯥꯝ ꯆꯠꯂꯦ ꯑꯁ ꯑꯗꯨꯃꯥꯏꯅ ꯉꯅ ꯑꯃꯨꯛ ꯈꯔ ꯈꯨꯗꯣꯡ ꯆꯥꯏꯌꯦ ꯐꯪꯉꯦ ꯈꯣꯠꯂꯦꯒ ꯍꯥꯏꯅꯩꯌꯦ ꯖꯒꯥꯁꯦ ꯃꯈꯟ ꯃꯈꯟ ꯇꯧꯗ꯭ꯔꯗꯤ ꯌꯥꯗ꯭ꯔꯦ
ꯃꯥꯅꯦ ꯃꯥꯅꯦ ꯇꯧꯒꯗꯕꯅꯦ ꯃꯈꯟ ꯃꯈꯟ ꯀꯥꯟꯅꯕ
ꯑꯁ ꯈꯪꯗꯦ ꯍꯧꯖꯤꯛ ꯀꯔꯤ ꯍꯥꯏꯒꯗꯕꯅꯣ ꯍꯤꯡꯕꯁꯦ ꯌꯥꯝ ꯋꯥꯏꯑꯦꯗ ꯏꯔꯥꯡ ꯑꯃꯨꯛ ꯂꯥꯛꯁꯤꯜꯂꯛ ꯃꯅꯤꯄꯨꯔꯗ ꯂꯩꯕꯁꯦ ꯈ‌ꯣꯏꯒꯤ
ꯃꯥꯅꯦ ꯇꯪ ꯇꯥꯕꯤ ꯑꯃ ꯈꯪ ꯉꯝꯗꯕꯤꯗꯣ
ꯁꯨꯕ ꯆꯠꯈꯤꯕꯅ ꯑꯃꯔꯣꯝꯗ ꯐꯕ ꯑꯃ ꯂꯥꯛꯑꯦ
ꯎꯝ
ꯑ ꯁꯨꯝ ꯍꯤꯡꯒꯣꯟ ꯑꯥ ꯂꯥꯛꯑꯦ ꯂꯥꯛꯑꯦ ꯑꯩꯗꯤ ꯍꯤꯡꯒꯣꯜ ꯑꯗꯨꯝ ꯂꯩꯔꯅꯤ ꯃꯅꯥ ꯃꯁꯤꯡ ꯃꯌꯥꯝ ꯌꯦꯟꯅꯔꯒ ꯑ ꯏꯃꯥ ꯏꯕꯦꯟ ꯀꯩꯅ‌ꯣ ꯂꯩꯕꯁꯤꯡꯗꯨꯒ ꯂꯩꯌꯦ ꯑꯃꯔꯣꯝꯗꯗꯤ ꯁꯤꯁꯨ ꯐꯩ ꯊꯕꯛ ꯁꯨꯕ ꯐꯪꯗꯕ ꯃꯌꯥꯝꯗꯨꯁꯨ ꯑꯩꯈꯣꯏꯅ ꯑꯗꯨꯝ ꯊꯕꯛ ꯈꯔ ꯈꯔ ꯄꯤꯕꯤꯕ ꯃꯣꯏꯒꯤ ꯑꯗꯨꯒꯤ ꯃꯣꯏꯒꯤ ꯈꯨꯠꯁꯨꯃꯟꯗ‌ꯣ ꯃꯣꯏꯁꯨ ꯏꯃꯨꯡꯒꯤ ꯑꯗꯨꯝ ꯌꯥꯝ ꯄꯨꯕ
ꯎꯝ ꯏꯟꯖꯥꯡ ꯃꯅꯥ ꯃꯁꯤꯡ ꯊꯥ ꯍꯣꯏ ꯋꯥꯏꯑꯦꯕꯀꯣ ꯑꯦꯟꯖꯥꯡ ꯃꯅꯥ ꯃꯁꯤꯡ ꯊꯥꯕ ꯍꯥꯏꯕꯁꯤꯇꯕꯨ ꯅꯣꯡꯃ ꯅꯣꯡꯃ ꯉꯁꯤ ꯍꯦꯛꯇ ꯋꯥꯅ ꯆꯨꯔꯒ ꯅꯣꯡꯃꯗ ꯍꯦꯛꯇ ꯄꯥꯟꯗꯧꯕꯗꯤ ꯅꯠꯇꯦꯗꯅ ꯑꯗ‌ꯣ ꯄꯥꯟ ꯂꯛꯑꯦ ꯑꯗꯨꯝ ꯊꯈꯥꯏꯃꯨꯛ ꯈꯪꯗꯦ ꯊꯥꯃꯨꯛꯅꯤ ꯈꯪꯗꯦ ꯄꯥꯜꯂꯛꯑꯅꯤ ꯃꯍꯩ ꯆꯥꯔꯛꯑꯅꯤ ꯑꯗꯨꯗ ꯍꯦꯛꯑꯅꯤ ꯕꯖꯥꯔꯗ ꯄꯨꯈꯠꯂ ꯌꯣꯜꯂꯅꯤ ꯑꯃꯨꯛ ꯕꯖꯥꯔꯁꯤꯗ ꯌꯣꯟꯕ ꯃꯇꯝꯁꯤꯗ ꯑꯃꯨꯛ ꯃꯌꯥꯝꯁꯤꯅꯃꯨꯛ ꯍꯥꯔ ꯆꯥꯏꯕ꯭ꯔꯥ ꯑꯗꯨ ꯇꯧꯕ꯭ꯔꯥ ꯑꯃꯨꯛ ꯃꯃꯟꯁꯦ ꯑꯃꯨꯛ ꯃꯟꯇꯤꯛꯅꯗꯨꯏꯅꯦꯕ ꯎꯝ
ꯐꯖꯅ ꯃꯇꯝ ꯆꯥꯗꯅ ꯄꯨꯊꯣꯔꯛꯏ ꯀꯩꯒꯤꯅꯣ ꯈꯣꯠꯄꯅꯣ ꯍꯥꯔ ꯁꯤꯖꯤꯟꯅꯔꯝꯒꯅꯤ ꯐꯖꯅ ꯑꯗꯣ ꯑꯩꯈꯣꯏꯒꯤ ꯍꯧꯖꯤꯛꯁꯤꯗ ꯃꯌꯥꯝ ꯄꯨꯟꯅ ꯊꯥꯃꯤꯟꯅꯔꯤꯕ ꯈꯣꯠꯂꯤꯕꯁꯤꯗꯤ ꯀꯩꯅꯣꯅꯤ ꯑꯣꯔꯒꯥꯅꯤꯛ ꯉꯥꯛꯇꯅꯦ ꯑꯩꯈꯣꯏꯒꯤꯗꯤ ꯑꯗꯨꯃꯥꯏꯅ ꯍꯥꯔ ꯅꯨꯡ ꯇꯧꯕꯗꯣ ꯇꯧ ꯍꯥꯞ ꯇꯦ ꯆꯥꯏꯗꯦꯕ ꯑꯩꯈꯣꯏꯒꯤꯗꯤ ꯁꯦꯡꯅ ꯍꯥꯏꯔꯒꯗꯤ ꯑꯣꯑꯣꯔꯒꯥꯅꯤꯛ ꯉꯥꯛꯇ ꯑꯣꯏꯅ ꯇꯧꯋꯦ ꯑꯗꯨꯃꯥꯏꯅ ꯋꯥ ꯑꯗꯨꯝ ꯑꯣ ꯑꯣꯔꯒꯥꯅꯤꯛꯁꯤꯅꯁꯨ ꯍꯛ ꯆꯥꯡꯗ ꯆꯥꯕ ꯈꯣꯠꯄꯗꯁꯨ ꯌꯥꯝ ꯐꯩ ꯈꯣꯠꯂꯦꯗꯅ ꯑꯗꯨꯒꯤ ꯄ꯭ꯔꯣꯁꯦꯁꯇꯤ ꯂꯩꯌꯦ ꯏꯟꯁꯥꯡ ꯅꯥꯄꯤ ꯊꯥꯔꯒ ꯑꯃꯨꯛ ꯅꯣꯡ ꯇꯥꯔꯒ ꯏꯁꯤꯡ ꯊꯨꯝꯖꯤꯜꯂꯒ ꯃꯅꯥ ꯃꯁꯤꯡ ꯄꯠꯇꯅ ꯃꯥꯡꯕꯁꯨ ꯌꯥꯎꯋꯦꯗ ꯑꯗꯨꯅ ꯃꯥꯡꯕꯁꯦ ꯑꯗꯨ ꯃꯥꯡꯕꯒꯤ ꯃꯇꯥꯡꯗꯁꯨ ꯑꯗꯨꯝ ꯌꯥꯝ ꯃꯥꯡꯉꯦ ꯐꯪꯉꯒꯅ ꯑꯃꯨꯛ ꯗꯥꯎ ꯌꯥꯕ ꯁꯤꯖꯟꯗꯅ ꯑꯗꯨꯝ ꯄꯩꯁꯥ ꯈꯔ ꯌꯥꯝꯅ ꯐꯪꯉꯦ ꯑꯗꯨꯅꯦ ꯂꯩꯔꯤꯕꯁꯤꯦ ꯑꯗꯨ ꯅꯣꯏꯁꯨ ꯀꯣꯏꯔꯣ ꯑꯩꯈꯣꯏꯁꯨ ꯃꯅꯥ ꯃꯁꯤꯡ ꯀꯩꯅꯣ ꯇꯧꯔꯦ ꯈꯣꯠꯂꯦ ꯅꯣꯡ ꯈꯥꯗꯣꯛ ꯀꯣꯏꯔꯒ ꯑꯗꯨꯝ ꯄꯨꯟꯅ ꯁꯦꯔꯒꯤꯗꯨꯣ ꯃꯅꯥ ꯃꯁꯤꯡ ꯈꯔ ꯑꯗꯨꯝ ꯂꯧꯕ ꯂꯥꯛꯄ ꯑꯗꯨꯝ ꯃꯌꯥꯝ ꯄꯨꯟꯅ ꯂꯥꯛꯃꯤꯟꯅꯖꯏ ꯑꯗꯨꯝ
ꯑꯣ ꯂꯥꯛꯀꯦ ꯑꯗꯣ ꯑꯩꯁꯨ ꯊꯕꯛ ꯏꯪꯈꯥꯡ ꯈꯔ ꯆꯤꯜꯂꯤꯌꯦ ꯑꯗꯣ ꯃꯅꯥ ꯃꯁꯤꯡ ꯊꯥꯔꯦ ꯀꯣꯕꯤꯃꯨꯛꯇ ꯍꯦꯛꯇ ꯐꯥꯔꯒꯁꯨ ꯃꯇꯝ ꯀꯩꯅꯣ ꯃꯃꯥꯡ ꯆꯍꯤꯒ ꯃꯃꯥꯡ ꯆꯍꯤꯒ ꯂꯦꯅ ꯂꯦꯅ ꯌꯥꯝ ꯀꯟꯅ ꯐꯨꯊꯠꯂꯒ ꯑꯗꯨꯝ ꯍꯥꯏꯕꯗꯤ ꯀꯩꯅꯣꯥꯡ ꯃꯥꯡꯈꯤꯕ ꯃꯌꯥꯝ ꯌꯥꯎꯔꯤꯗꯅ ꯑꯗꯨꯝ ꯋꯥꯅ ꯍꯣꯠꯅꯖꯔꯛꯑꯒ ꯃꯍꯩ ꯅꯣꯏ ꯅꯣꯏꯒꯤꯗꯤ ꯅꯪꯈꯤꯗꯕ꯭ꯔꯣ ꯑꯗꯨ ꯂꯦꯅ ꯐꯨꯊꯠꯄꯒꯤ ꯇꯥꯏꯃꯤꯡꯒꯤꯗꯣ
ꯑꯗꯨꯏꯒꯤꯗꯨ ꯀꯩꯅꯣ ꯇꯧꯋꯦ ꯑꯁ ꯑꯗꯨꯗꯩ ꯍꯥꯏꯔꯛꯀꯦ ꯐꯖꯅ ꯅꯣꯡ ꯇꯥꯕꯗ ꯀꯣꯕꯤꯁꯤ ꯐꯔꯛꯑꯦꯕ ꯃꯥꯒꯤ ꯐꯠꯅ ꯐꯒꯠꯂ ꯀꯥꯟꯁꯤꯗ ꯅꯣꯡ ꯅꯦꯟꯒ ꯇꯥꯔꯒ ꯌꯥꯝ ꯀꯟꯅ ꯇꯥꯈꯤꯕꯗꯣ ꯑꯗ ꯅꯣꯡꯁꯨ ꯇꯥꯏꯔ ꯏꯁꯤꯡ ꯊꯨꯝꯖꯤꯜꯂꯛꯑꯦ ꯑꯗꯩ ꯅꯣꯡꯒ ꯇꯥꯏ ꯑꯗꯨꯒ ꯄꯨꯂꯞ ꯄꯥꯛꯇꯛꯅꯅ ꯄꯨꯂꯞ ꯃꯥꯡꯉꯦꯕꯀꯣ ꯑꯗꯨ ꯁꯤꯖꯟꯗꯨꯃꯗꯤ ꯄꯩꯁꯥ ꯐꯖꯅ ꯃꯥꯡꯉꯦ ꯈꯣꯠꯂꯦ ꯑꯗꯨꯒ ꯊꯥꯡꯅꯕ ꯁꯤꯖꯟꯗꯨꯗꯗꯤ ꯈꯔ ꯑꯃꯨꯛ ꯍꯪꯒꯠꯂꯦ ꯑꯗꯣ ꯊꯥꯕꯁꯤꯁꯨ ꯁꯦꯡꯅ ꯍꯥꯏꯔꯗꯤ ꯀꯣꯕꯤ ꯑꯃ ꯊꯥꯕ ꯍꯥꯏꯁꯦ ꯁꯦꯡꯅ ꯍꯥꯏꯔꯕꯗ ꯐꯖꯅ ꯃꯄꯨꯡ ꯐꯥꯔꯛꯄꯗ ꯑꯦꯔꯥꯎꯟ ꯅꯥꯏꯟꯇꯤ ꯗꯦꯖ ꯑꯃꯨꯛ ꯑꯗꯨꯃꯥꯏꯅ ꯆꯪꯉꯦꯕ ꯑꯗꯨ ꯀꯣꯕꯤꯗ ꯊꯥꯕꯁꯨ ꯌꯥꯗꯕꯅꯤꯅ ꯃꯇꯝꯒꯤ ꯀꯣꯕꯤ ꯊꯥꯅꯤ ꯈꯥꯃꯦꯟ ꯁꯤꯟꯕ ꯑꯗꯩ ꯑꯇꯣꯞꯄ ꯑꯗꯨꯝ ꯂꯩꯌꯦꯗꯅ ꯑꯗꯣ ꯍꯧꯖꯤꯛ ꯇꯤ ꯆꯨꯖꯥꯛ ꯃꯇꯝꯅꯤꯅꯦ ꯅꯣꯏ ꯀꯣꯏꯕ ꯂꯥꯛꯑꯗꯤ ꯆꯨꯖꯥꯛ ꯑꯗꯨꯝ ꯆꯥꯕ ꯌꯥꯏꯌꯦ ꯃꯃꯥ ꯍꯣꯏ ꯀꯩꯅꯣ ꯏꯁꯥ ꯉꯝꯗꯦ ꯈꯣꯠꯇꯦ ꯍꯥꯏꯕꯗꯨ ꯃꯣꯏ ꯀꯩꯅꯣꯝꯇꯪ ꯑꯣꯏꯔꯁꯨ ꯈꯣꯠꯂꯁꯨ ꯑꯩꯅꯁꯨ ꯂꯥꯛꯄꯗꯤ ꯉꯝꯗ꯭ꯔꯦꯕ꯭ꯔ ꯑꯩꯣꯏ ꯑꯣꯏꯅ ꯁꯥꯡꯉꯗꯤ ꯑꯗꯨꯝ ꯀꯣꯏꯊꯣꯛꯤꯔꯛꯑꯣ
ꯎꯝ
ꯑ ꯂꯥꯟꯗꯥꯗ ꯑꯗꯨꯝ ꯐꯣꯟ ꯇꯧꯔꯒ ꯑꯗꯨꯝ ꯑꯩ ꯑꯗꯨꯝ ꯍꯥꯏꯔꯛꯀꯦ ꯅꯣꯏ ꯍꯥꯟꯅꯁꯨ ꯂꯥꯛꯑꯝꯕꯅ‌ꯦꯅ ꯈꯪꯗꯤ ꯈꯪꯉꯝꯃꯅꯤꯗ
ꯎꯝ ꯈꯪꯉꯤ ꯈꯪꯉꯤ ꯃꯐꯝꯕꯨꯗꯤ ꯈꯪꯉꯦ
ꯑꯥ ꯆ
ꯑꯗꯣ ꯆꯨꯖꯥꯛ ꯈꯛꯇꯔꯣ ꯅꯠꯇ꯭ꯔꯥ ꯑꯇꯣꯞ ꯑꯄ ꯑꯇꯣꯞꯄꯗꯤ ꯑꯃꯛ ꯀꯩꯅꯣ ꯇꯧꯗꯕ ꯐꯥꯝ ꯇꯧꯕꯩꯗꯨꯁꯨ ꯀꯥꯟꯅꯅꯤꯉꯦꯕ ꯍꯥ ꯍꯧꯖꯤꯛ ꯑꯌꯥꯝꯕꯅ ꯑꯗꯨꯝ ꯀꯩꯅꯣ ꯑ ꯂꯧ ꯇꯧꯅꯔꯝꯕꯁꯦ ꯑꯌꯥꯝꯕꯅ ꯑꯗꯨꯝ ꯐꯥꯝ ꯑꯣꯟꯊꯣꯛꯅꯔꯒ ꯑꯗꯨꯝ ꯀꯩꯅꯣ ꯇꯧꯅꯔꯦꯗꯅ ꯉꯥ ꯑꯣꯏꯅ ꯊꯥꯗꯔꯒ ꯑꯗꯨꯅ ꯀꯥꯟꯅꯔꯤꯕ꯭ꯔꯥ ꯅꯠꯇꯕ꯭ꯔꯥ
ꯃꯇꯝ ꯃꯇꯝꯒꯤ ꯀꯩꯅꯣꯅꯤꯗ ꯉꯥꯁꯤꯁꯨ ꯌꯥ ꯌꯥꯝꯅ ꯍꯧꯖꯤꯛꯁꯤ ꯃꯤ ꯌꯥꯝꯅ ꯇꯧꯅꯔꯛꯑꯕꯅꯤꯅ ꯐꯥꯔꯝꯁꯦ ꯃꯤ ꯌꯥꯝꯅ ꯇꯧꯅꯔꯛꯑꯦ ꯑꯗꯨꯅ ꯉꯥꯖꯤꯡꯖꯤꯖꯨ ꯑꯗꯨꯝ ꯐꯪꯗꯤ ꯐꯪꯉꯒꯖꯨ ꯌꯥꯝꯅ ꯀꯩꯅꯣ ꯑꯣꯏꯌꯦ ꯑꯗꯣ ꯉꯥ ꯑꯣꯜꯂꯅꯤ ꯋꯥꯏꯑꯦ ꯏꯟꯁꯥꯡ ꯅꯥꯄꯤ ꯊꯥꯕꯖꯤꯗꯤ ꯉꯥꯒꯅ ꯑꯃꯨꯛ ꯌꯦꯡꯉꯒꯦ ꯀꯔꯕꯥꯔꯁꯤ ꯃꯈꯜ ꯃꯈꯜ ꯇꯧꯔꯒ ꯊꯥꯗꯤ ꯊꯥꯔꯅꯤꯕꯀꯣ ꯑꯗꯣ ꯍꯥꯟꯅꯒꯤ ꯑꯗꯨꯃꯥꯏꯅꯁꯨ ꯌꯥꯝ ꯄꯥꯛꯇꯛꯅꯅ ꯊꯥꯕꯗꯗꯤ ꯊꯥꯔꯔꯣꯏ ꯑꯗꯣ ꯈꯪ ꯁꯦꯡꯅ ꯍꯥꯏꯔꯛ ꯊꯕꯛ ꯁꯨꯕ ꯆꯠꯈꯤꯕꯅ ꯐꯩꯌꯦ ꯊꯚꯥꯏ ꯑꯩꯈꯣꯏ ꯑꯗꯨꯃꯥꯏꯅ ꯔꯤꯛꯁ ꯂꯩꯇꯅꯀꯣ ꯑꯗꯨꯝ ꯊꯕꯛ ꯑꯃ ꯁꯨꯔꯒ ꯍꯜꯂꯛꯑꯒ ꯑ ꯌꯨꯃꯗ ꯂꯩ ꯕ ꯌꯨꯝꯕꯕꯨꯗꯤ ꯂꯩ ꯍꯥꯏꯕ ꯋꯥꯅꯤ ꯑꯩꯈꯣꯏ ꯊꯕꯛꯁꯤꯗꯤ ꯌꯥꯝ ꯋꯥꯕ ꯊꯕꯛꯅꯦꯕ
ꯆꯨ
ꯎꯝ
ꯑꯗꯨ ꯑꯣꯏꯔꯁꯨ ꯌꯨꯝꯗ ꯂꯩꯕꯗꯨꯅꯗꯤ ꯐꯩꯗ ꯌꯨꯝꯗ ꯂꯩꯔꯒ ꯏꯟꯖꯥꯡ ꯃꯅꯥ ꯃꯁꯤꯡ ꯊꯥꯔꯒ ꯑꯗꯨꯝ ꯑꯗꯨꯝ ꯑꯩꯈꯣꯏꯅ ꯆꯠꯂꯤꯁꯤꯗꯤ ꯑꯗꯨꯝ ꯑꯥ ꯑꯗꯨꯝ ꯑꯋꯥꯕ ꯊꯕꯛ ꯋꯥ ꯋꯥꯗꯕ ꯊꯕꯛꯄꯨꯗꯤ ꯂꯩ ꯂꯩꯇꯦꯀꯣ
ꯑꯥ
ꯑꯗꯣ ꯂꯝ ꯅꯨꯡ ꯆꯥꯎꯅ ꯂꯩꯕꯅꯤꯅ ꯑꯗꯨꯃꯥꯏꯅ ꯕꯤꯖꯤꯅꯦꯁ ꯇꯧꯕꯗꯨꯅꯕꯨ ꯍꯦꯟꯅ ꯐꯩꯗ
ꯑꯥ ꯁꯤ ꯑꯃꯔꯣꯝ ꯑꯥ ꯁꯤꯁꯨ ꯐꯩ ꯃꯥꯅꯦ ꯃꯥꯅꯦ
ꯑꯁ ꯑꯩꯗꯤ ꯑ ꯃꯇꯝ ꯃꯇꯝꯒꯤ ꯑꯣꯏꯕꯀꯣ
ꯃꯇꯝ ꯃꯇꯝꯒꯤ ꯑꯣꯏꯕ ꯑꯗꯨꯃꯥꯏꯅ ꯈꯔ ꯑꯪ
ꯏꯁꯥꯅ ꯑꯗꯨꯃꯥꯏꯅ ꯀꯩꯅꯣ ꯆꯥꯕꯒꯤꯗꯪ ꯑꯣꯏꯔꯒꯁꯨ ꯃꯤꯗꯩ ꯂꯩꯇ꯭ꯔꯦꯗꯅ ꯏꯁꯥꯒꯤ ꯅꯪ ꯅꯪ ꯅꯁꯥꯒꯤ ꯍꯤꯡꯒꯣꯜꯗ ꯑꯩꯈꯣꯏ ꯏꯁꯥꯒꯤ ꯍꯤꯡꯒꯣꯜꯗ ꯄꯥꯟꯖꯔꯒ ꯑꯗꯨꯝ ꯃꯤꯗꯒꯤ ꯂꯩꯗꯕꯤ ꯏꯁꯥꯅ ꯑꯗꯨꯝ ꯍꯦꯛꯆꯔꯒ ꯑꯣꯏꯔꯁꯨ ꯑꯗꯨꯝ ꯆꯥꯔꯦꯗꯅ ꯑꯗꯨꯝ ꯑꯣꯔꯒꯥꯅꯤꯛ ꯉꯥꯛꯇ ꯑꯣꯏꯖꯨ ꯆꯥꯔꯦ ꯏꯁꯥꯗꯁꯨ ꯐꯔꯦ ꯑꯗꯨꯝ ꯍꯥꯔ ꯅꯨꯡ ꯍꯥꯞ ꯇꯕꯤ ꯆꯥꯔꯒꯗꯤ ꯑꯗꯨꯝ ꯎꯝ
ꯑꯩ ꯀꯩꯅꯣ ꯇꯧꯋꯦ ꯍꯥ ꯍꯥ ꯍꯟꯗꯛ ꯑꯩ ꯏꯁꯥꯅ ꯍꯟꯗꯛ ꯍꯧꯖꯤꯛ ꯍꯧꯖꯤꯛ ꯊꯥꯔꯤꯕ ꯆꯨꯖꯥꯛ ꯀꯀꯩ ꯊꯥꯕꯖ‌ꯦ ꯀꯔꯤ ꯍꯧꯖꯤꯛꯀꯤ
ꯎꯝ
ꯁꯤꯖꯟꯒꯤ ꯊꯥꯔꯤꯕꯉꯩꯗꯤ ꯁꯤ ꯍꯟꯗꯛ ꯃꯥꯔꯀꯦꯠꯇ ꯊꯥꯗꯣꯛꯄ ꯂꯥꯛꯀꯅꯤꯕ ꯑꯗꯨꯗ ꯊꯕꯛ ꯍꯥꯡꯉꯒꯗꯤ ꯊꯦꯡꯅꯖꯦ
ꯊꯦꯡꯅꯖ‌ꯦ ꯊꯦꯡꯅꯖ‌ꯦ ꯔꯦꯠꯄꯨ ꯀꯌꯥꯝ ꯀꯌꯥꯝ ꯆꯠꯂꯤꯒꯦ ꯆꯨꯖꯥꯛꯇꯨꯕ‌ꯣ ꯀꯃꯥꯏꯅ ꯌꯣꯟꯕꯒꯤ ꯄ꯭ꯔꯣꯁꯦꯁꯁꯦ ꯀꯃꯥꯏꯅ ꯇꯧꯏ
ꯍꯜꯂꯣ ꯇꯥꯕ꯭ꯔꯣ ꯕꯥꯏ ꯑꯧ ꯇꯥꯏ ꯇꯥꯏꯌ‌ꯦ
ꯑꯣ ꯆꯨꯖꯥꯛꯁꯦ ꯀꯅꯥ ꯑꯗꯨꯝ ꯀꯩꯅꯣ ꯎꯟꯖꯥ ꯍꯥꯏꯕꯗꯤ ꯀꯟꯇꯦꯛ ꯂꯩꯅꯔꯒ ꯂꯧꯕ꯭ꯔꯥ ꯅꯠꯇ꯭ꯔꯒ ꯕꯖ ꯖꯥꯔꯗ ꯑꯣꯏꯅ ꯗꯥꯏꯛ ꯆꯠꯂꯒ ꯊꯥꯕ꯭ꯔꯣ
ꯀꯟꯇꯦꯛꯀꯤꯖꯨ ꯄꯤꯌꯦ ꯑꯗꯣ ꯌꯥꯝꯅ ꯊꯥꯔꯨꯕꯅꯤꯅ ꯀꯟꯇꯦꯛꯇꯨ ꯄꯤꯈ꯭ꯔꯕ ꯃꯇꯨꯡꯗ ꯑꯩꯈꯣꯏꯒꯤ ꯂꯦꯝꯍꯧꯕꯗꯣ ꯑꯩꯈꯣꯏꯒꯤ ꯃꯥꯔꯀꯦꯠꯇ ꯂꯥꯛꯑꯒ ꯌꯣꯜꯂꯦꯕ ꯀꯤꯂꯣꯗ ꯑꯩꯈꯣꯏꯅ ꯊꯥꯗꯣꯛꯇꯣꯏꯁꯤꯗꯤ ꯑꯩꯈꯣꯏꯗꯤ ꯌꯥꯝꯅ ꯂꯥꯛꯑ ꯊꯥꯔꯕꯅꯤꯅ ꯑꯌꯨꯛ ꯉꯥꯟꯅ ꯂꯥꯛꯑꯅꯤ ꯑꯗꯨꯃꯥꯏ ꯊꯗꯣꯛꯄꯖꯤ ꯀꯤꯂꯣ ꯆꯨꯖꯥꯛ ꯀꯛꯇꯤ ꯌꯣꯟꯕꯁꯦ ꯌꯥꯝ ꯁꯤꯠꯂꯦ ꯀꯤꯂꯣꯗ ꯑꯩꯈꯣꯏꯅ ꯌꯣꯟꯗꯣꯏꯁꯤ ꯂꯨꯄꯥ ꯑꯩ ꯇꯤꯗ ꯌꯣꯜꯂꯝꯃꯅꯤ ꯑꯗꯨ ꯃꯣꯏꯅ ꯑꯇꯩ ꯋꯥ ꯍꯩꯗꯨꯅ ꯏꯃꯥ ꯏꯕꯦꯟꯉꯩ ꯂꯧꯍꯧꯔꯤꯉꯩꯗꯨꯅ ꯑꯃꯨꯛ ꯀꯌꯥꯗ ꯌꯣꯟꯕꯅꯣꯗꯤ ꯑꯗꯨꯗꯤ ꯈꯪꯗꯦ ꯑꯩꯈꯣꯏꯒꯤꯗꯤ ꯌꯣꯜꯃꯅꯤ
ꯎꯝ
ꯑꯗꯨꯒ ꯑꯁ ꯁꯨꯃꯥꯏꯅ ꯌꯣꯟꯕ ꯈꯣꯠꯄꯁꯤꯒꯤ ꯅꯨꯡꯉꯥꯏꯕꯁꯦ ꯁꯨꯃꯥꯏꯅ ꯑꯣꯏꯌꯦ
ꯍꯣꯏ ꯗꯥꯏꯔꯦꯛ ꯂꯥꯛꯑꯒꯗꯤ ꯂꯧꯗꯕ ꯌꯨꯝꯗ
ꯑꯥ ꯂꯥꯛ ꯑꯥ ꯂꯥꯛ ꯂꯥꯛꯑꯒ ꯂꯧꯕ ꯌꯥꯎꯋꯦ ꯂꯥꯛꯑꯒ ꯂꯧꯕꯗꯨꯗꯤ ꯑꯃꯔꯣꯝ ꯑꯃ ꯑꯗꯨꯅꯖꯨ ꯀꯣꯝꯃꯦ ꯑꯗꯣ ꯂꯧꯕꯗꯣ ꯑꯗꯨꯅ ꯑꯃꯨꯛ ꯄꯩꯁꯥꯁꯦ ꯈꯔ ꯍꯟꯊꯩꯌꯦꯕꯀꯣ ꯃꯣꯏꯅ ꯂꯥꯛꯑ ꯂꯧꯕꯅꯤꯅ ꯁꯥ ꯂꯥꯛꯑ ꯌꯣꯟꯕꯗꯨꯅ ꯑꯁ ꯏꯁꯥ ꯋꯥꯖꯩ ꯍꯥꯏꯕ ꯋꯥꯅꯤ ꯏꯁꯥꯟꯅꯖꯥ ꯂꯥꯛꯑ ꯌꯣꯟꯕꯗꯨꯅꯗꯤ ꯑꯩꯈꯣꯏꯗ ꯄꯩꯁꯥꯁꯦ ꯈꯔ ꯀꯥꯟꯅꯕ ꯋꯥꯔꯤꯅꯤ ꯂꯨꯄꯥ ꯂꯤꯁꯤꯡ ꯑꯃ ꯑꯅꯤ ꯑꯍꯨꯝ ꯀꯥꯟꯅꯔꯛꯄ ꯍꯥꯏꯁꯤ ꯒꯔꯤ ꯊꯥꯎ ꯂꯤꯁꯤꯡ ꯑꯃ ꯍꯟꯗꯣꯛꯈ꯭ꯔꯒ ꯋꯥꯔꯤꯅꯦ ꯑꯗꯨꯝ ꯂꯤꯁꯤꯡ ꯑꯅꯤꯗꯨꯅ ꯑꯗꯨꯝ ꯀꯩꯅꯣꯝꯃ ꯑꯗꯨꯝ ꯁꯤꯖꯤꯟꯅꯕ ꯌꯥꯏꯗꯅ
ꯁ ꯁ ꯕ ꯏ ꯍꯥꯏ
ꯎꯝ
ꯐꯩ ꯑꯗꯨꯅ ꯐꯩ ꯑꯗꯨꯃꯥꯏꯅ ꯇꯧꯔꯤꯗꯅ ꯏꯁꯥꯅ ꯆꯠꯆꯔꯒ ꯏꯁꯥꯅ ꯑꯗꯨꯗꯥꯥꯏꯅ ꯌꯣꯂ
ꯁꯤ ꯑꯩꯈꯣꯏꯒꯤ ꯁꯨꯝ ꯏꯆꯟꯅꯨꯄꯤ ꯏꯅꯥꯎ ꯏꯆꯤꯟ ꯏꯅꯥꯎꯁꯨ ꯈꯔ ꯌꯥꯝꯕꯅꯤꯅ ꯃꯣꯏꯒꯤ ꯃꯌꯥꯝꯒꯤ ꯍꯨꯜꯂꯤꯉꯩꯗ ꯏꯁꯥꯒ ꯁꯦꯚꯤꯡ ꯇꯧꯕ ꯉꯝꯕ ꯅꯠꯇ
ꯗꯤꯑꯣ ꯂ ꯀꯗꯦ ꯃꯥ
ꯑꯗꯨ ꯃꯣꯏ ꯍꯧꯖꯤꯛꯇꯤ ꯅꯨꯡꯉꯥꯏꯔꯦ ꯀꯩꯅꯣ ꯑꯩꯈꯣꯏꯅ ꯋꯥꯔꯛꯄ ꯑꯗꯨꯃꯥꯏꯅ ꯭ꯔꯦ ꯃꯣꯏꯅ ꯁꯤꯃ ꯇꯧꯅꯤꯡꯉꯦ ꯁꯤꯃ ꯇꯧꯉꯦꯒ ꯍꯥꯏꯕ ꯆꯠꯂꯦ ꯑꯩꯈꯣꯏꯗꯤ ꯇꯨꯏꯁꯟ ꯇꯨꯏꯁꯟꯕꯨ ꯆꯠꯂꯛꯇꯕꯤ ꯁ ꯈꯔ ꯀꯥꯔꯛꯑꯒ ꯀꯩꯅꯣ ꯇꯧꯔꯛꯄꯅꯤꯅ ꯍꯥꯏꯗꯤ ꯌꯥꯝ ꯋꯥꯅ ꯇꯝꯃꯛꯄꯗꯣ ꯑꯋꯥꯕꯗꯨ ꯌꯥꯝꯅ ꯀꯩꯅꯣ ꯊꯦꯡꯅꯔꯛꯄꯅꯤꯅ ꯑꯣꯏꯌꯦꯕ
ꯍꯥꯏꯕꯤꯅꯕꯁꯨ ꯂꯩꯔꯛꯇꯗ ꯅ ꯑꯩꯈꯣꯏ ꯃꯇꯝꯗꯗꯤ ꯑꯦ
ꯃꯇꯝꯗꯨꯗ ꯑꯩꯈꯣꯏꯅ ꯍꯥꯏꯕꯤꯅꯕ ꯑꯃ ꯇꯧꯕꯤꯅꯕꯁꯨ ꯂꯩꯇꯦ
ꯁꯤꯒꯤ ꯂꯥꯏꯟꯁꯤꯗ ꯆꯠꯂꯧꯕ ꯍꯥꯏꯔꯒꯁꯨ ꯀꯣ
ꯑꯁ ꯈꯪꯗꯦꯗ ꯑꯗꯨꯝ ꯑꯩꯈꯣꯏꯗꯤ ꯍꯤꯡꯒꯣꯜꯗ ꯑꯗꯨꯝ ꯄꯨꯊꯔꯛꯑꯒ ꯏꯃꯥ ꯏꯄꯥꯉꯩꯅ ꯑꯗꯨꯝ ꯁꯤꯃ ꯃꯇꯧ ꯁꯤ ꯃꯇꯧꯅ ꯑꯗꯨꯝ ꯇꯧꯔꯛꯄꯅꯤꯅ
ꯂꯥꯏꯔꯤꯛꯇꯩꯁꯨ ꯃꯥꯏ ꯑꯣꯟꯕ ꯉꯝꯍꯧꯗ꯭ꯔꯦ ꯑꯩꯈꯣꯏꯒꯤ ꯍꯧꯖꯤꯛ ꯁꯤꯟꯐꯝ ꯍꯥꯏꯕꯕꯨ ꯇꯧꯔꯤꯕꯁꯤꯗ ꯃꯥꯏ ꯄꯥꯛꯅꯕ ꯇꯧꯕ ꯅꯠꯇꯅ ꯀꯔꯤ ꯎꯄꯥꯏ ꯂꯩ ꯍ ꯑꯗꯨ ꯅꯣꯏꯅꯦ ꯁꯥ ꯆꯠꯂꯦꯕ ꯊꯕꯛꯁꯤ ꯀꯩ ꯀꯔꯤ ꯊꯕꯛ ꯑꯣꯏꯒꯦ ꯍꯥꯏꯗꯤ ꯀꯩꯅꯣꯒꯤꯔꯥ ꯆꯦꯛꯀꯤꯔꯥ ꯀꯩꯒꯤꯔꯥ ꯌꯣꯠꯀꯤꯔ ꯌꯥꯝ ꯁꯨꯅꯩꯗꯅ ꯍꯧꯖꯤꯛ
ꯆꯀꯤꯅꯤꯗ
ꯑꯣ ꯆꯦꯛꯀꯤꯅꯦ ꯑ ꯑꯗꯨꯗꯤ ꯅꯣꯏ ꯀꯩꯅꯣ ꯇꯧꯔꯗꯤ ꯑꯩꯈꯣꯏꯒꯤꯁꯨ ꯍꯟꯗꯛꯀꯤ ꯀꯩꯅꯣ ꯁꯨꯃꯥꯡ ꯀꯩꯅꯣꯒꯤ ꯌꯨꯝꯒꯤ ꯋꯥꯜ ꯐꯚꯥꯏ ꯇꯦꯟ ꯊꯥꯗꯕ ꯂꯩꯌꯦ ꯑꯗꯣ ꯚꯥꯏ ꯍꯣꯏ ꯂꯥꯛꯑꯒ ꯇꯧꯕꯤꯔꯁꯨ ꯌꯥꯏ ꯊꯕꯛ ꯈꯔꯗꯤ ꯂꯩꯌꯦ ꯑꯗꯨꯗꯨꯕꯥꯥꯏꯗ ꯍꯥꯔꯛꯦ ꯊꯒ ꯇꯣꯗꯏꯗ
ꯎꯝ ꯌꯥꯏꯌꯦ ꯌꯥꯏꯌꯦꯃ ꯁꯪꯉꯒꯗꯤ ꯑꯗꯨꯝ ꯑꯩ ꯑꯗꯨꯝ ꯑꯣꯞ ꯁꯤꯖꯟ ꯍꯥꯏꯕꯗꯤ ꯑꯗꯨꯝ ꯊꯕꯛ ꯁꯨꯕ ꯑꯩꯁꯦ ꯑꯗꯨꯝ ꯂꯣꯏꯁꯤꯜꯂꯛꯄ ꯇꯥꯏꯃꯤꯡ ꯂꯩꯗꯅ ꯑꯗꯨ ꯃꯇꯝ ꯈꯔ ꯌꯨꯝ ꯂꯩꯕꯗꯣ ꯑꯗꯨꯗ ꯑꯗꯨꯝ ꯇꯧꯁꯤ
ꯌꯥꯏ ꯌꯥꯏ ꯑꯗꯨꯃꯥꯏꯅ ꯇꯧꯁꯤꯩ ꯍꯣꯏ
ꯍꯣꯏ ꯑꯗꯨꯗꯤ ꯊꯝꯅꯕ ꯇꯧꯔꯒꯦ
ꯑ ꯍꯣꯏ
ꯎꯝ ꯃꯊꯪ ꯐꯖꯅ ꯀꯩꯅꯣ ꯇꯧꯔꯁꯦ ꯋꯥꯔꯤ ꯋꯥꯇꯥꯏꯗꯀꯣ
ꯍ ꯍꯣꯏ ꯑꯥ
ꯎꯝ
ꯊꯝꯃꯣ ꯊꯝꯃꯣꯗ ꯍꯣꯏ